ꯑꯣ
ꯇꯥꯕ꯭ꯔꯣ ꯇꯥꯕ꯭ꯔꯣ
ꯂꯣ ꯇꯥꯏ
ꯇꯥꯗꯕ꯭ꯔꯣ ꯑꯣ ꯀꯩꯗꯧꯔꯤꯅꯣ
ꯁꯨꯝ ꯅ ꯍꯤꯞꯄꯤꯕ ꯍꯤꯞꯄꯤ ꯌꯦ
ꯅꯨꯡꯉꯥꯏꯌꯦꯀꯣ ꯅꯪꯗꯤ ꯑꯩꯁꯨ ꯑꯁ ꯍꯤꯞꯄꯤꯅꯦꯅ ꯊꯕꯛ ꯂꯩꯇꯕꯒꯤ
ꯑꯣ ꯈꯨꯟꯗꯔꯣ ꯀꯥꯏꯗꯅꯣ
ꯈꯨꯟꯗ ꯅꯠꯇꯦ ꯏꯆꯦꯒꯤ ꯃꯅꯥꯛꯇ ꯆꯠꯂꯦ
ꯆꯥꯏ ꯇꯥꯏ ꯈꯣꯏꯗꯤ
ꯀꯅꯥꯅ ꯊꯣꯡꯕ
ꯏꯃꯥꯟꯅꯕꯤꯅ ꯊꯣꯡꯕꯅꯤꯗ
ꯍꯥꯎꯋꯦꯀꯣ ꯃꯤꯗꯤ
ꯅꯪꯗꯤ ꯀꯅꯥ ꯀꯅꯥ ꯂꯩꯔꯤꯅꯣ
ꯏꯃꯥꯟꯅꯕꯤ ꯈꯣꯏꯒꯅꯦ
ꯅꯨꯡꯉꯥꯏꯃꯜꯂꯤꯀꯣ ꯅꯣꯏꯗꯤ ꯅꯃꯥꯟꯅꯕꯤ ꯈꯣꯏꯒ ꯂꯩ
ꯅꯨꯡꯉꯥꯏꯇ꯭ꯔꯦ ꯅꯣꯏꯅ ꯅꯨꯡꯉꯥꯏꯌꯦꯗ
ꯀꯗꯥꯏꯗꯒꯤ ꯅꯨꯡꯉꯥꯏꯕꯗꯣꯗ ꯅꯨꯡꯉꯥꯏꯇꯦꯗ ꯅꯨꯡꯉꯥꯏꯗ꯭ꯔꯁꯨ ꯑꯗꯨꯝ ꯂꯩꯕꯅꯦ
ꯑꯩꯅ ꯑꯗꯨꯝ ꯅꯨꯡꯉꯥꯏꯗꯨꯗꯤ
ꯅꯨꯡꯉꯥꯏꯇꯦ ꯑꯩꯈꯣꯏ ꯈꯨꯜꯂꯣꯝꯗ ꯂꯥꯛꯑꯣ ꯀꯣꯏꯔꯛꯑꯣ
ꯍꯥꯢ ꯂꯥꯛꯅꯤꯡꯉꯦ ꯅꯣꯏꯁꯨꯨ ꯂꯥꯛꯑꯣꯅ ꯑꯩꯈꯣꯢꯔꯣꯝꯗ ꯁꯨꯡꯂꯥꯛ ꯂꯥꯛꯇ꯭ꯔꯤ ꯅ ꯅꯣꯏꯗꯤ
ꯅꯣꯢ ꯀꯧꯁꯨ ꯀꯧꯗ꯭ꯔꯒ ꯀꯔꯤꯔꯣ
ꯑꯥ ꯅꯣꯏꯅ ꯂꯥꯥꯛꯅꯤꯡꯗꯕꯒꯤ ꯀꯧꯗꯕꯅꯤꯅꯦ
ꯅꯪꯅ ꯀꯩꯅꯣ ꯇꯧꯔꯗꯤ ꯏꯁ ꯂꯥꯛꯅꯤꯡꯗꯕ ꯀꯥꯏꯅ ꯌꯥꯔꯦꯀꯣ ꯀꯧꯁꯨ ꯀꯧꯗ꯭ꯔꯒ ꯀꯧꯗ꯭ꯔꯤꯉꯩꯗ ꯗꯨ ꯍꯥꯏꯔꯤꯗꯣ ꯏꯀꯥꯏꯗ꯭ꯔꯣ
ꯍꯥꯟꯅ ꯀꯧꯒꯗꯝꯅꯤꯅꯦ
ꯅꯣꯏꯗꯤ ꯑꯩꯈꯣꯏꯔꯣꯝꯗ ꯂꯥꯛꯅꯤꯡꯗꯦꯅ ꯃꯅꯤꯡ ꯔꯣꯝ ꯍꯥꯏꯅ ꯑꯗꯨꯝ ꯀꯩꯅꯣ ꯇꯧꯕꯗꯨꯗꯤ
ꯑꯗꯨꯗꯤ ꯅꯠꯇꯦꯗ
ꯅꯃꯥꯟꯅꯕꯤꯗꯣ ꯅꯪ ꯍꯥꯏꯌꯣꯅꯦ
ꯑꯥ ꯃꯈꯣꯟ ꯇꯥꯕ꯭ꯔꯥ
ꯍꯣꯏ ꯌꯥꯝ ꯁꯥꯏꯌꯦ
ꯁꯥꯏꯌꯦꯗ ꯑꯩꯈꯣꯏꯁꯨ
ꯑꯗꯨꯝ ꯁꯥꯗꯤ ꯁꯥꯕ꯭ꯔꯣ ꯅꯣꯢꯁꯨ
ꯌꯥꯝ ꯁꯥꯢꯌꯦ
ꯇꯟꯕꯗꯣ ꯁꯥꯃꯟꯕꯒꯤ
ꯀ ꯅꯣꯏ ꯀ꯭ꯔꯤ ꯀ꯭ꯔꯤ ꯇꯧꯔꯒ ꯂꯩꯕ꯭ꯔꯣ
ꯎꯝ ꯑꯗꯨꯝ ꯂꯩꯕ ꯍꯥꯏꯕꯗꯨꯗꯤꯅ
ꯊꯕꯛ ꯂꯩꯃꯟꯗꯕꯒꯤ
ꯊꯕꯛ ꯂꯩꯃꯟꯗꯕꯒꯤ ꯌꯥꯗ꯭ꯔꯦ ꯌꯥꯝ ꯅꯣꯏꯈ꯭ꯔꯦ
ꯑꯦ ꯅꯪꯉꯣꯟꯗꯩ ꯍꯦꯟꯅ ꯑꯩꯅ ꯅꯣꯏ ꯌꯦ ꯀꯩꯅꯣꯃ ꯃꯥꯜꯂꯕꯅꯦ
ꯑꯩꯅ ꯅꯣꯏꯗ
ꯏꯁ ꯑꯩ ꯑꯁꯦꯡꯕ ꯌꯥꯝ ꯅꯣꯏꯈ꯭ꯔꯦ
ꯑꯩꯁꯨꯅꯦ ꯅꯍꯥꯟꯗꯩ ꯍꯦꯟꯅ ꯅꯣꯏꯈ꯭ꯔꯦꯗ
ꯑꯩꯗꯤ ꯌꯦꯡꯕ ꯌꯥꯗ꯭ꯔꯦ ꯍꯧꯖꯤꯛꯀꯥꯟꯖꯦ
ꯂꯣꯡꯔꯒ ꯆꯠꯇꯣꯔꯦ ꯅꯣꯢꯃꯟꯕꯒꯤ
ꯑꯩꯁꯨꯅꯦ ꯂꯣꯡꯂꯕꯅꯦ ꯅꯪꯗꯤ ꯂꯣꯡꯉ ꯆꯠꯇꯧꯔꯦ ꯍꯥꯏꯅ ꯑꯩꯗꯤ ꯂꯣꯡꯂꯕꯅꯦ ꯌꯥꯗ꯭ꯔꯤ
ꯌꯥꯗ꯭ꯔꯦ ꯅꯣꯏꯃꯟꯗꯅ
ꯍꯣꯏ ꯑꯁ ꯅꯣꯏꯅꯤꯡꯗ꯭ꯔꯁꯨ ꯎꯄꯥꯏ ꯂꯩꯇ ꯑꯗꯨꯕꯨ ꯅꯣꯏꯕꯅꯤꯅ ꯑ
ꯀꯩꯀꯩ ꯇꯧꯔꯤꯒꯦ ꯅꯨꯡꯉꯥꯏꯔꯤꯕꯣ ꯌꯨꯝꯒꯤ ꯃꯤꯁꯤꯡꯗꯤ
ꯌꯨꯝꯗꯒꯤ ꯃꯤꯁꯤꯡꯁꯦ ꯅꯨꯡꯉꯥꯏꯔꯤꯕ ꯃꯥꯜꯂꯦ ꯍꯣꯏ ꯑꯩꯁꯨ ꯈꯪꯗꯦ
ꯅꯪ ꯃꯄꯥꯟꯗ ꯂꯩ ꯍꯥꯏꯌꯦꯀꯣ
ꯍꯣꯢ ꯂꯥꯛꯄ ꯀꯥꯟꯗ ꯅꯣꯏ ꯁꯦꯟꯇꯦꯅꯔꯤ ꯂꯩꯅ
ꯍꯣꯏ ꯂꯩꯌꯦ ꯑꯗꯨꯗꯗꯤ ꯂꯥꯛꯑꯣ
ꯈꯟꯕꯅꯦ ꯂꯥꯛꯁꯤꯔꯥ ꯍꯥꯏꯅ ꯆꯦꯟꯕꯅ ꯍꯥꯜꯂꯅꯤꯀꯣ ꯁꯦꯟꯇꯅꯔꯤ ꯌꯧꯗ꯭ꯔꯤꯉꯩꯗ
ꯑꯩꯔꯣ ꯌꯥꯔꯦ ꯀꯦꯔꯤ ꯆꯦꯟꯕꯅꯣꯗ ꯆꯦꯟꯕꯒꯗꯤ ꯌꯥꯝ ꯂꯥꯞ ꯋꯥꯠꯂꯤꯌꯦ ꯀꯣ
ꯄꯛꯏꯗꯨꯗꯤ
ꯑꯁꯦꯡꯕꯅꯦ ꯑꯦ ꯆꯦꯟꯕꯒꯗꯤ ꯌꯥꯝ ꯂꯥꯞꯄꯦꯗ
ꯁꯦꯟꯇꯦꯅꯔꯤꯗꯤ ꯌꯥꯔꯣꯗ
ꯑꯁ ꯑꯗꯨ ꯑꯗꯨꯗꯤ ꯉꯥꯏꯌꯣꯗꯤ ꯍꯥꯏꯒꯅꯨ ꯑꯗꯨꯒꯤ ꯑꯗꯨ ꯂꯣꯏꯔꯁꯨ ꯀꯨꯏꯅ ꯂꯩ ꯀꯤꯒꯅꯤ
ꯅꯦꯛꯁ ꯏꯌꯔ ꯑꯣꯏꯔꯦꯀꯣ
ꯅꯦꯛꯁ ꯏꯌꯔ ꯇꯨ ꯊꯥꯎꯖꯟ ꯇ꯭ꯋꯦꯟꯇꯤꯁ ꯑꯦꯠ ꯍꯥꯏꯕꯒꯨꯝ ꯇꯧꯕꯅꯦ
ꯑꯣ ꯑꯗꯨꯅ ꯐꯩ ꯅꯦꯛꯁ ꯏꯌꯔꯒꯤ ꯊꯣꯛꯀꯗ꯭ꯔꯥ ꯊꯣꯛꯑꯣꯏꯗ꯭ꯔꯥ ꯈꯪꯗ꯭ꯔꯤꯕ
ꯑꯣ ꯀꯨꯝꯁꯤꯗꯤ
ꯑꯣ ꯂꯩꯕ ꯌꯥꯝ ꯅꯨꯡꯉꯥꯏꯈ꯭ꯔ ꯃꯥꯂꯦꯀꯣ
ꯄꯩꯁꯥ ꯂꯩꯇꯦ ꯂꯥꯡꯅꯤꯡꯉꯦ ꯂꯥꯛꯅꯤꯡꯉꯁꯨ ꯂꯥꯛꯅꯤꯡꯉꯁꯨ ꯄꯩꯁꯥ ꯂꯩꯇꯕ
ꯑꯣ ꯑꯁꯦꯡꯕ ꯑꯗꯨꯗꯤ ꯑꯣꯏꯕꯅꯦ ꯍꯣꯏ ꯅꯪ ꯈꯔ ꯂꯥꯞꯅ ꯂꯩꯕ ꯑꯣꯏꯔꯝꯅꯤ
ꯂꯥꯞꯄꯗꯤ ꯅꯠꯇꯦꯍꯦ
ꯑꯗꯨꯝ ꯂꯥꯛꯑꯣ ꯅ ꯀꯔꯤ ꯅꯪ ꯃꯄꯥꯟꯗ ꯂꯩꯕꯗꯒꯤ ꯉꯧꯔꯝꯃꯅꯤꯀꯣ
ꯑꯩꯁ ꯉꯧꯗꯦ ꯆꯞ ꯃꯥꯟꯅꯩ ꯑꯗꯨꯝ ꯅꯨꯡꯁꯥꯗ ꯀꯩꯅꯣ ꯇꯧꯕꯅꯤꯅ ꯆꯠꯄꯅꯤꯅ
ꯀꯃꯥꯏ ꯅꯨꯡꯁꯥꯗ ꯀꯃꯥꯏꯅ ꯆꯠ
ꯉꯧꯗꯦ
ꯃꯤ ꯃꯄꯥꯟ ꯆꯠꯗ꯭ꯔꯒꯗꯤ ꯌꯥꯝ ꯌꯥꯝ ꯉꯧꯎꯅꯕꯗꯨꯗꯤ
ꯅꯠꯇ꯭ꯔꯣ
ꯃꯤꯗꯤ ꯉꯧꯅꯩꯍꯌꯦ ꯑꯩꯈꯣꯏꯅ ꯉꯧꯗꯦꯗ ꯅꯨꯡꯁꯥꯒ ꯑꯗꯨꯝ ꯆꯠꯄ
ꯈꯪꯗ꯭ꯔꯦꯗ ꯇꯟꯕꯁꯤꯗꯤ ꯑꯁꯤ ꯅꯣꯏꯁꯨ ꯑꯗꯨꯝ ꯁꯥꯗꯤ ꯁꯥꯕ꯭ꯔꯣ
ꯌꯥꯝ ꯁꯥꯏꯗ ꯍꯣꯏ
ꯎꯝ ꯉꯥꯁꯤꯁꯨ ꯑꯗꯨꯝ ꯁꯥꯏꯌꯦꯕ ꯁꯥꯕꯒꯤ ꯇꯟꯕ ꯁꯤ
ꯂꯩꯗꯦ ꯍꯣꯏ ꯑꯩꯈꯣꯏ ꯔꯨꯝꯗꯣ ꯇꯦꯔꯦꯁ ꯌꯥꯎꯗꯕ
ꯎꯝ ꯇꯦꯔꯦꯁ ꯌꯥꯎꯔꯗꯤ ꯅꯨꯡꯉꯥꯏ
ꯍꯣꯏ ꯇꯦꯔꯦꯁ ꯌꯥꯎꯔꯗꯤ ꯅꯨꯡ ꯎꯝ
ꯏꯪꯕꯤ ꯑꯗꯨꯝ ꯅꯨꯡꯉꯥꯏ
ꯑꯩ ꯅꯪ ꯑꯩꯒꯤ ꯃꯤꯡ ꯊꯣꯛꯄ꯭ꯔꯣꯅꯦ ꯒ꯭ꯔꯨꯞꯇ
ꯍꯣꯏ ꯎꯋꯦꯅ
ꯌꯥꯏꯅꯦ
ꯅꯣꯏ ꯈꯨꯟꯒꯤ ꯃꯤ ꯉꯥꯛꯇ ꯑꯣꯏꯔꯦꯅꯦ
ꯍꯣꯏ ꯑꯌꯥꯝꯕ ꯑꯩꯈꯣꯏ ꯈꯨꯟꯒꯤ ꯃꯤ ꯉꯥꯛꯇ ꯍꯣꯏ
ꯑꯝ
ꯑꯌꯥꯝꯕ ꯌꯥꯎꯋꯦ
ꯌꯥꯎꯔꯝꯕꯗ ꯍꯦꯛ ꯀꯩꯅꯣ ꯇꯧꯕꯅꯤꯅꯦ ꯑꯩꯁꯦ
ꯆꯦꯒ ꯅꯪꯒꯤ ꯅꯝꯕꯔꯖꯨ ꯂꯩꯔꯝꯗ꯭ꯔꯦꯕ ꯅ
ꯑꯥ ꯍꯥ ꯂꯩꯇ꯭ꯔꯦ ꯑꯩꯉꯣꯟꯗꯁꯨ
ꯑꯁ ꯅꯪꯗꯤ ꯍꯧꯖꯤꯛꯀꯥꯟ ꯃꯁꯛ ꯐꯖ ꯐꯖ ꯊꯣꯔꯛꯑꯃꯅꯤ
ꯀꯥꯏꯗꯩꯅꯣꯗꯥ ꯅꯣꯏꯕꯁꯤꯒꯥ ꯌꯥꯗ꯭ꯔꯦ
ꯅꯣꯏꯔꯁꯨ ꯑꯗꯨꯝ ꯐꯖꯔꯗꯤ ꯌꯥꯔꯦꯅꯦ
ꯁꯛꯇꯤ ꯑꯗꯨꯝ ꯀꯔꯤ ꯇꯣꯉꯥꯟꯒꯗ꯭ꯔꯥ ꯑꯗꯨꯝ ꯃꯥꯟꯅꯩ
ꯍꯣꯏꯅꯦ ꯑꯗꯨꯕꯨꯗꯤ ꯑꯩꯁꯨ ꯌꯥꯗ꯭ꯔꯦꯗ ꯁꯛꯁꯦ ꯀꯔꯤ ꯍꯥꯏꯁꯤꯔ ꯑꯍꯟ ꯑꯣꯏꯔꯛꯄꯒꯤꯔꯥ ꯀꯩꯅꯣꯝꯃ ꯇꯧꯔꯦꯗꯥ ꯆꯍꯤꯁꯨ ꯌꯥꯝꯅ ꯊꯨꯅ ꯆꯠꯄ
ꯑꯩ ꯍꯣꯏꯗꯥ ꯌꯨꯝ ꯄꯥꯟꯗ꯭ꯔꯤꯉꯩꯗꯒꯤ ꯊꯤ ꯑꯥ ꯊꯤꯗꯣꯏꯔꯦ
ꯑꯗꯨꯅꯦ ꯈꯨꯏꯔꯒ ꯀꯣ
ꯍꯣꯏ
ꯅꯨꯄꯥ ꯍꯣꯏꯅꯦ ꯆꯍꯤꯅ ꯁꯨꯝ ꯁꯨꯝ ꯆꯠꯈꯤꯕ
ꯆꯍꯤꯁꯨ ꯊꯨꯑꯦꯍꯦ ꯆꯠꯄꯗꯤ
ꯊꯨꯋꯦ
ꯎꯝ ꯈꯪꯍꯧꯗꯦꯕ ꯊꯥꯏꯅ ꯅꯪ ꯂꯩꯔꯝꯕꯗꯣ ꯅꯨꯡꯁꯤꯌꯦꯅꯦ
ꯎꯝ ꯅꯍꯥꯟ ꯑꯩ ꯅꯥꯕ ꯀꯥꯟꯗ ꯅꯪꯅ ꯀꯩꯅꯣ ꯁꯦꯕꯥ ꯇꯧꯕꯗꯣ ꯑꯩꯗꯤ ꯁꯨꯀꯥꯎ ꯀꯥꯎꯗ꯭ꯔꯤ ꯅꯪ ꯄꯨꯟꯁꯤꯒꯤ ꯒꯤ ꯀꯥꯎꯔꯣꯏ
ꯑꯩ ꯀꯥꯎꯈ꯭ꯔꯦ ꯀꯃꯥꯏ ꯇꯧ
ꯑꯩꯅ ꯌꯥꯝ ꯋꯥꯕ ꯀꯥꯟꯗ ꯃꯇꯦꯡ ꯄꯥꯡꯕꯗꯨ
ꯑꯥ
ꯑꯩꯗꯤ ꯀꯥꯎꯔꯔꯣꯏ
ꯑꯩ ꯀꯃꯥꯏꯅ ꯇꯧꯕ꯭ꯔꯣꯕ ꯑꯩ ꯀꯥꯎꯒ꯭ꯔꯦ ꯑꯩ ꯅꯤꯡꯁꯦ ꯀꯣꯛ ꯌꯥꯗ꯭ꯔꯦ
ꯄꯨꯟꯁꯤꯗꯥ ꯑꯗꯨꯒꯨꯝꯕ ꯏꯃꯥꯟꯅꯕꯤꯗꯣ ꯐꯪꯒꯗꯕꯁꯦ ꯍꯦ ꯍꯦ ꯁꯨꯐꯪ ꯐꯔꯣꯏꯗ
ꯅꯣꯏꯁꯨ ꯑꯗꯨꯝ ꯅꯨꯡꯁꯤꯌꯦꯗꯥ ꯑꯥ ꯀꯨꯏꯔꯦ ꯑꯩꯅ ꯊꯥꯏꯅ ꯑꯁ ꯅꯆꯦ ꯑꯃ ꯂꯩꯔꯤ ꯅꯆꯦ ꯑꯃ ꯊꯥꯏꯅ ꯑꯃꯁꯨ ꯑꯗꯨꯨꯝ ꯊꯣꯛꯔꯝꯕ ꯀꯥꯟꯗꯁꯨ ꯑꯩꯈꯣꯏꯁꯦ ꯑꯣꯛꯀꯤ ꯃꯆꯤꯟꯖꯥꯛꯀ ꯊꯤꯔꯒ ꯆꯠ
ꯍꯣꯏ
ꯃꯇꯥꯝꯁꯦ ꯌꯥꯝ ꯊꯨꯗ꯭ꯔꯣ ꯑꯣ ꯃꯇꯝꯗꯣ ꯊꯨꯗ꯭ꯔꯕꯥ ꯑꯥ ꯑꯈꯣꯏꯁꯦ ꯑꯍꯟ ꯑꯣꯏꯒꯗꯧꯕ ꯌꯥꯝ ꯅꯥꯛꯈ꯭ꯔꯦ ꯇꯝꯁꯤ ꯈꯪꯗꯤ ꯈꯪꯍꯧꯗꯦ ꯑꯗꯨꯝ ꯁꯠ ꯁꯠ ꯁꯠ ꯁꯠ ꯁꯠ ꯈꯪꯗ꯭ꯔꯦ ꯈꯪꯗ꯭ꯔꯦ ꯅꯆꯦ ꯈꯣꯏꯗꯤ ꯃꯆꯥꯒꯨꯝꯕ ꯂꯣꯏ ꯂꯩꯔꯝꯃꯅꯤꯀꯣ
ꯍꯣꯏ ꯃꯆꯥꯅꯨꯄꯥ ꯑꯃ ꯂꯩꯔꯦ
ꯑꯣ ꯐꯔꯦꯅꯦ ꯅꯨꯡꯁꯤꯌꯦꯅꯦ ꯎꯗꯕ ꯀꯨꯏꯔꯦ
ꯎꯝ
ꯅꯪꯁꯨꯅꯦ ꯅꯪꯁꯨ ꯌꯥꯝ ꯐꯖꯔꯝꯃꯅꯤ ꯍꯧꯖꯤꯛꯀꯥꯟꯗꯤ ꯃꯄꯥꯥꯟꯗꯁꯨ ꯑꯃꯨꯛ ꯂꯩꯕꯅꯤꯅ ꯍꯥ
ꯃꯄꯥꯟꯗ ꯂꯩꯕꯗꯤꯉꯧꯕꯅꯦ ꯀꯔꯤꯔꯣ
ꯉꯧꯗꯦ ꯑꯗꯨꯝ ꯆꯥꯞ ꯃꯥꯟꯅꯩ
ꯀꯃꯥꯏꯅ ꯉꯧꯗꯕꯅꯣꯗ ꯅꯪꯁꯨ ꯑꯗꯨꯝ ꯉꯧꯗꯤ ꯉꯧꯕꯅꯦꯗ ꯃꯄꯥꯟꯗ ꯂꯩꯔꯗꯤ ꯑꯗꯨꯝ ꯉꯧꯕ ꯅꯠꯇ꯭ꯔꯣꯅꯦ
ꯉꯧꯗꯦꯕ ꯑꯗꯣ ꯑꯩꯗꯤ ꯑꯗꯨꯝ ꯆꯞ ꯃꯥꯟꯅꯩ
ꯈꯪꯗ꯭ꯔꯦꯗ
ꯍꯨꯖꯤꯇ꯭ꯔꯣ
ꯍꯧꯖꯤꯛꯀꯥꯟ ꯈꯔ ꯐꯔꯦ ꯂꯥꯁ ꯏꯌꯥꯔꯅꯦ ꯀꯣꯛ ꯆꯤꯛꯄꯒ ꯀꯩꯅꯣ ꯇꯧꯕꯅ ꯌꯥꯝ ꯇꯧꯒꯟꯕꯅꯦ
ꯑꯩꯁꯨ ꯀꯣꯛ ꯆꯤꯛꯄꯁꯦ ꯅꯝꯕꯔ ꯑꯃ ꯆꯦꯟꯈ꯭ꯔꯕꯅꯦ
ꯑꯗꯣ ꯀꯨꯝꯁꯤꯗꯤ ꯈꯔ ꯐꯕ ꯂꯥꯁ ꯏꯌꯥꯔꯗꯤ ꯌꯥꯝ ꯇꯧꯒꯟꯕꯅꯦ ꯑꯩꯁꯨ
ꯁꯤ
ꯅꯪ ꯀꯨꯝꯁꯤ ꯊꯣꯛꯑꯣꯏ
ꯊꯣꯛꯂꯣꯏ ꯍꯣꯏ
ꯑꯣ ꯑꯗꯨ ꯅꯃꯥꯟꯅꯕꯤꯒ ꯀꯔꯤꯒ ꯂꯩ ꯍꯦꯟꯅ ꯅꯨꯡꯉꯥꯏꯒꯅꯤ ꯑꯗꯨꯕꯨꯗꯤ
ꯑ ꯅꯨꯡꯉꯥꯏꯗꯦꯗ
ꯏꯃꯥꯟꯅꯕꯤꯒ ꯂꯩꯕꯗꯕꯨ ꯀꯃꯥꯏ ꯅꯨꯡꯉꯥꯏꯗꯧꯔꯤꯅꯣ
ꯑꯁ ꯊꯥꯏꯅꯗꯣ ꯌꯥꯝ ꯅꯨꯡꯁꯤꯌꯦꯅꯦ ꯑꯩ ꯂꯩꯔꯝꯕꯗꯣ ꯃꯇꯝꯗꯨ ꯊꯨꯃꯟꯗꯅ ꯒ꯭ꯌꯥꯟ ꯇꯥꯗꯦ ꯀꯣꯛ ꯉꯥꯎꯋꯦꯀꯣ ꯑꯩꯁꯦ ꯂꯩꯁꯥꯕꯤ ꯍꯥꯏꯕꯗꯣ ꯐꯥꯔ ꯃꯥꯜꯂꯦ
ꯑ ꯐꯔ ꯃꯥꯜꯂꯦ ꯅꯠꯇ꯭ꯔꯦ ꯈꯨꯏꯗꯔꯦꯅꯦ
ꯇꯜꯂꯦꯗ ꯑꯩꯗꯤ ꯑꯍꯟ ꯑꯣꯏꯔꯛꯀꯅꯤ ꯈꯟꯕꯗ
ꯐꯥꯕ ꯈꯪꯗꯅ ꯈꯨꯏꯗꯧꯔꯦ
ꯑꯁꯦꯡꯕ ꯅꯪꯗꯤ ꯌꯨꯝ ꯄꯥꯟꯅꯤꯡꯉꯥꯏ ꯔꯦꯗꯤ ꯇꯧꯔꯒ ꯂꯩꯔꯕ
ꯀꯗꯥꯏꯗꯒꯤ ꯐ꯭ꯔꯦꯟꯂꯤ